ꯅꯨꯡꯉꯥꯏꯔꯤꯕ꯭ꯔꯣ
ꯅꯨꯡꯉꯥꯏꯔꯤꯌꯦ
ꯀꯔꯤ ꯊꯕꯛ ꯇꯧꯔꯤꯕꯅꯣ ꯍꯧꯖꯤꯛꯇꯤ
ꯑꯁꯤ ꯑ ꯊꯥꯡꯖꯤꯡꯒꯤ ꯊꯪꯖꯤꯡ ꯀꯥꯡ ꯑꯦ ꯊꯥꯡꯖꯤꯡ ꯆꯠꯇꯅꯤ ꯃꯦꯛ ꯀꯦ ꯍꯥꯏꯔꯒ ꯇꯧꯔꯒ ꯂꯩꯔꯝꯕꯅꯦ
ꯎꯝꯁ ꯆꯥꯛ ꯆꯥꯗ꯭ꯔꯤꯕ꯭ꯔꯥꯅꯦ
ꯆꯥꯗ꯭ꯔꯤꯌꯦꯗ
ꯀ꯭ꯔꯤꯏꯟꯁꯥꯡ ꯊꯣꯡꯒꯦ ꯉꯁꯤꯒꯤ
ꯉꯁꯤꯀꯣ ꯑ ꯉꯁꯤꯁꯦ ꯑ ꯀꯩꯅꯣ ꯁꯤ ꯁꯣꯔꯣꯛ ꯃꯇꯥꯏ ꯃꯇꯥꯏꯗ ꯑ ꯉꯥ ꯑ ꯂꯨꯄꯥ ꯆꯥꯝꯃ ꯆꯥꯝꯃꯥꯒꯤ ꯆꯥꯝꯃꯥꯒꯤ ꯍꯤ ꯍꯥꯏꯕꯗꯣ ꯈꯪꯕ꯭ꯔꯥ ꯑꯗꯨ ꯑꯗꯨꯗꯣ ꯂꯧꯔꯒ ꯂꯥꯛ ꯄꯥ ꯑꯍ ꯑꯗꯨ ꯊꯣꯡꯔꯒ ꯂꯩꯌꯦ
ꯍꯥꯎꯒꯦꯔ
ꯀꯩꯅꯣ ꯉꯥꯒꯤ ꯌꯦꯟꯁꯥꯡꯅꯤꯅ ꯍꯥꯎꯕꯅꯤ
ꯀꯩꯅ ꯊꯣꯝꯕ ꯅ ꯊꯣꯝꯕꯔꯥ ꯅꯪꯗꯗ ꯊꯣ ꯌꯥꯝ ꯐꯩꯅꯦ ꯁ ꯍꯥꯑꯣꯔ ꯗꯤ ꯅꯨꯄꯥꯁꯤꯡꯕꯨ ꯊꯣꯡꯉꯗꯅꯤ ꯅꯨꯄꯤꯁꯤꯡꯁꯤꯀꯣ ꯀ ꯑꯗꯨ ꯑꯗꯨ ꯑꯣꯏꯅꯤ
ꯑꯩꯈꯣꯏꯁꯨ ꯑꯗꯨꯝ ꯊꯧꯕꯤꯔ
ꯑꯣꯏꯔꯝꯃꯣꯏꯗ
ꯑꯗꯣ ꯑꯗꯨ ꯑꯁꯤꯒꯤ ꯉꯥꯗꯣ ꯀꯌꯥ ꯊꯣꯡꯕ ꯍꯩꯇꯕꯀꯣ ꯑꯗꯨꯒꯤ
ꯑꯌꯥꯝꯕꯗꯤ ꯌꯦꯟꯁꯥꯡ ꯈꯔꯗꯤ ꯅꯨꯄꯥꯁꯤꯡꯕꯨ
ꯑꯗꯨꯅ ꯄꯛꯇ꯭ꯔꯣ ꯅꯨꯄꯥꯁꯤꯡꯅ ꯊꯣꯡꯕꯗꯣ ꯑꯗꯨꯅ ꯄꯛꯇ꯭ꯔꯣ
ꯑꯗꯨꯗꯤ ꯑꯗꯨꯃꯥꯏꯅ ꯇꯧꯗꯦ
ꯇꯧꯔꯝꯃꯅꯤ ꯅꯪꯒꯤ ꯌꯨꯝꯗꯁꯨ ꯅꯣꯏ ꯅꯠꯇꯦ ꯅꯪꯒꯤ ꯌꯧꯅꯁꯨꯣ ꯎꯝ ꯌꯦꯟꯖꯥꯡ ꯍꯥꯡꯔꯤ ꯅꯪꯅ ꯍꯦꯛ ꯍꯦꯛ ꯊꯣꯡꯕꯗꯣ
ꯏꯗꯤ ꯀꯌꯥ ꯌꯥꯝ ꯊꯣꯟꯗ ꯏꯟꯁꯥꯡ ꯊꯣꯡ ꯀꯣꯏ ꯔꯦ
ꯊꯣꯡꯔꯒ ꯅꯣꯏꯒꯤ ꯍꯣꯁꯇꯦꯜꯗꯁꯨ ꯊꯣꯡꯉꯒ ꯊꯣꯡꯗꯦ ꯍꯥꯏ ꯁꯤꯡꯈꯤꯌꯦ
ꯉꯁꯥꯏꯗ ꯎꯝ ꯑꯩꯈꯣꯏ ꯑꯣꯐꯤꯁꯇ ꯃꯣꯏꯅ ꯃꯣꯏ ꯑꯣꯐꯤꯁꯇ ꯂꯩꯕꯁꯤꯡ ꯍꯨꯏ ꯑꯃ ꯌꯣꯛꯏꯕ
ꯎꯝ
ꯑꯗꯨ ꯍꯨꯏꯗꯨꯣ ꯊꯥ ꯑꯅꯤ ꯑꯍꯨꯝꯗꯤ ꯁꯨꯔꯝꯒꯅꯤ ꯑꯗꯨꯗꯣ ꯌꯥꯝ ꯀꯤꯕꯅꯦ ꯍꯨꯏꯗꯨꯕꯣ ꯑꯗꯣ ꯉꯁꯥꯏ ꯎꯝ ꯏꯁꯇꯥꯃ ꯎꯆꯦ ꯀꯞ ꯀ ꯁꯠꯀ
ꯎꯝ
ꯃꯥꯅ ꯁꯣꯏꯗꯅꯀꯣ
ꯎꯝ
ꯁꯣꯏꯔꯒ ꯑꯗꯨ ꯍꯨꯏꯗꯣ ꯀꯥꯞꯂꯝꯃꯤꯅꯤ ꯍꯨꯏꯗꯨ ꯁꯤꯔꯦ ꯈꯪꯗꯦ
ꯏꯁꯃꯥ ꯅꯛꯀꯥꯞ ꯀꯌꯥꯔ ꯅꯀꯥ ꯑꯣꯏꯔ
ꯇꯗ ꯁꯣꯏꯅ ꯀꯥꯕꯒꯤ ꯁꯤꯔꯝꯗ ꯉꯁꯥꯏ ꯍꯨꯏꯁꯖ ꯆꯆꯥꯁꯦ ꯂꯥꯛꯑꯣ ꯍꯥꯏꯕꯅꯤ ꯑꯩꯅ ꯆꯥꯅꯤꯡꯗꯕ ꯅꯨꯡꯁꯤꯕꯀꯣ ꯑꯗꯨ ꯍꯨꯏꯗꯣ ꯌꯥꯝ ꯐꯕꯅꯤ ꯃꯥꯒꯤ ꯃꯤꯡꯗꯨ ꯀꯣꯀꯣ ꯀꯥꯀꯥꯅꯤ
ꯑꯣ
ꯐꯤꯖ ꯂꯗ ꯎꯝ ꯑꯩꯅ ꯀꯣꯛ ꯀꯣꯛ ꯀꯧꯔꯗꯤꯀꯣ ꯉꯥꯏꯇꯕ ꯁꯥꯔꯅꯒ
ꯍꯌꯦꯡꯗꯤ ꯐꯪꯉꯔꯣꯏ
ꯎꯝ ꯑꯩꯅ ꯀꯣꯀꯣꯁ ꯑꯣꯗꯔꯗꯤ ꯌꯥꯝ ꯍꯔꯥꯎꯔꯒ ꯂꯥꯛꯑꯕꯅꯤꯅ ꯑꯗꯨ ꯉꯁꯥꯏ ꯏꯚꯤꯅꯤꯡ ꯄꯨꯡ ꯀꯌꯥꯗ ꯄꯨꯡ ꯃꯔꯤ ꯃꯈꯥꯏ ꯑꯗꯨꯋꯥꯏꯗ ꯐꯣꯟ ꯇꯧꯔꯛꯄ ꯑꯩꯉꯣꯟꯗ ꯕꯣꯔꯥ ꯄꯨꯔꯛ ꯂꯥꯛꯑꯣ ꯍꯥꯏ ꯀꯨꯔꯤꯒꯦꯔꯅꯤ ꯍꯥꯏꯔꯒ ꯑꯗꯨꯝ ꯄꯨꯔ ꯂꯥꯛꯑꯣ ꯍꯥꯏꯔꯒ ꯑꯩ ꯂꯥꯛꯑꯒ ꯍꯨꯏꯗꯣ ꯁꯤꯒꯦꯔ ꯂꯩꯔꯝꯅꯤ
ꯁꯇ ꯍꯦ
ꯌꯥꯝ ꯅꯨꯡꯁꯤꯌꯦ ꯑꯗꯣ ꯍꯨꯖꯤꯏ ꯃꯄꯨꯗꯣ ꯌꯥꯝ ꯀꯞꯅꯤꯡꯉ ꯂꯩꯔꯅꯤ
ꯀꯛꯅꯤꯡꯗꯨꯗꯤ ꯃꯣꯏꯅ ꯌꯣꯛꯄꯁꯤꯡꯗꯤ ꯑꯗꯨꯝ ꯅꯨꯡꯁꯤꯕ
ꯅꯪꯁꯨ ꯅꯨꯡꯁꯤꯔꯤꯗꯨꯗꯤ ꯍꯧꯖꯤꯛ ꯀꯛꯔꯒ ꯂꯩꯕ꯭ꯔꯣ
ꯀꯗꯥꯥꯏꯗ ꯀꯩꯅꯣꯗ ꯑꯩꯗꯤ ꯌꯣꯛꯇꯕꯅꯤꯅ ꯌꯥꯝꯅꯗꯤ ꯅꯨꯡꯁꯤꯗꯦꯗ
ꯃꯤꯁ ꯇꯧꯒꯦ ꯀꯞ ꯃꯥꯔꯦ ꯍ
꯭ꯔꯗ
ꯔꯦꯟ ꯌꯦꯅ
ꯍꯥ
ꯐꯔ ꯐꯣꯔꯦꯟ ꯣꯜ ꯌꯦꯒꯦꯔ
ꯄꯨꯡ ꯀꯌꯦꯜꯅ
ꯇꯔꯥ ꯃꯈꯥꯏꯗ
ꯁꯥꯟꯗꯦꯑ ꯗ꯭ꯔꯃꯥ ꯀꯟꯅ ꯌꯦꯡꯅ ꯂꯩꯕꯅꯤ ꯗ꯭ꯔꯃꯥꯗꯣ ꯑꯅꯤ ꯑꯍꯨꯝ ꯑꯣꯏꯔꯝꯅꯤ ꯑꯩ ꯂꯨꯁꯤꯟꯕꯗꯣ
ꯎꯅ
ꯎꯍ
ꯎꯝ ꯑꯩꯒꯤ ꯑꯦꯀꯥꯎꯟꯗꯒ ꯆꯪꯉꯦ ꯅꯪ ꯑꯦꯀꯥꯎꯟꯗꯣ ꯇꯣꯉꯥꯟꯅ ꯁꯦꯝꯕꯅꯦ ꯑꯦꯠ ꯄ꯭ꯔꯣꯐꯥꯏꯜ ꯍꯥꯏꯅ ꯊꯥꯔꯒ ꯑꯦꯀ ꯑꯃ ꯇꯀꯥꯟꯁꯤ ꯁꯦꯃ ꯆꯉ
ꯁꯤꯕꯅꯤꯗꯦ ꯅꯪꯟ ꯑ ꯆꯪꯝꯕ ꯅꯨꯡꯉꯥꯏꯌꯦꯕ
ꯑꯦ
ꯅꯪ ꯏꯦ ꯑ ꯍꯤꯟꯗꯤ ꯍꯤꯟꯗꯤꯒꯤ ꯀꯩꯅꯣ ꯃꯨꯚꯤ ꯈꯛꯇ ꯊꯣꯛꯑꯦꯍꯦ
ꯌꯦꯃꯅꯅꯨꯡꯉꯥꯏꯅꯤꯗ
ꯇꯏꯣ
ꯗꯨꯔꯥꯟꯗꯔ ꯀꯥꯏꯅ ꯔꯗꯔ
ꯑꯗꯨꯗꯣ ꯌꯦꯡꯕ ꯂꯣꯏꯗ꯭ꯔꯤꯕ꯭ꯔꯅꯤꯅ
ꯂꯣꯏꯔꯗ ꯑꯗꯨꯝ ꯈꯔ ꯃꯇꯦꯛ ꯃꯇꯦꯛ ꯆꯥꯛ ꯆꯥꯕꯗ ꯌꯦꯡꯕ
ꯑ
ꯑꯩꯗꯤ ꯑꯗꯨꯗꯣ ꯀꯨꯏꯈ꯭ꯔꯦꯕ ꯑꯩ ꯅꯠꯇꯦ ꯑꯗꯨ ꯑꯩ ꯆꯪꯉꯀꯥꯟꯗ ꯑꯗꯨ ꯈꯛꯇ ꯂꯩꯔꯃꯀꯣ ꯑꯗꯨ ꯈꯛꯇ ꯌꯦꯡꯉꯒ ꯂꯩꯔꯝꯕ ꯑꯁ ꯁꯤ ꯅꯨꯄꯥꯁꯦ ꯁꯤ ꯑꯁꯤꯒꯤ ꯀꯩꯅꯣ ꯃꯨꯚꯤ ꯈꯛꯇꯛꯇꯨ ꯌꯦꯡꯉ ꯂꯩꯕ꯭ꯔꯣ ꯀꯣ ꯂꯨꯁꯤꯜꯂꯨꯔꯣ ꯍꯥꯏꯔꯒ ꯈꯜꯂ ꯋꯥꯂꯦꯅꯦ
ꯌꯦꯕꯗꯤ ꯀꯣꯏꯔꯦ ꯂꯣꯏ ꯍꯥꯏꯕꯗꯤ ꯅꯦꯠꯐ꯭ꯂꯤꯛꯁꯇ ꯂꯥꯛꯇ꯭ꯔꯤꯉꯩꯗꯒꯤ ꯌꯦꯡꯕ ꯂꯣꯏꯈ꯭ꯔꯕꯅꯦ ꯑ ꯑꯗꯨ ꯐꯤꯂꯝ ꯑꯗꯨ ꯅꯦꯠꯐ꯭ꯂꯤꯛꯁꯇ ꯑꯃꯨꯛ ꯂꯥꯛꯄꯒ ꯑꯗꯨꯒꯤ ꯑꯁ ꯑꯅꯧꯕꯁꯨ ꯌꯦꯡꯅꯤꯡꯗꯦ ꯑꯗꯨꯒꯤ ꯑꯗꯨꯒꯤ ꯃꯇꯦꯛꯇꯣ ꯈꯔ ꯈꯔ ꯑꯗꯨꯝ ꯌꯦꯡꯉꯒ ꯁꯛꯁ ꯆꯥꯛ ꯆꯥꯕ ꯀꯥꯟꯗ ꯎꯝ ꯅꯨꯄꯤ ꯌꯦꯡꯗ꯭ꯔꯗꯤ ꯆꯥꯛ ꯆꯪꯗ꯭ꯔꯦꯕ
ꯌꯥ ꯌꯥ
ꯆꯥ ꯆꯥꯕꯉꯥꯏ
ꯑꯉꯥꯡꯒꯨꯝꯅ ꯍꯧꯖꯤꯛꯀꯥꯟꯒꯤ ꯑꯉꯥꯡꯁꯤꯡꯗꯨꯅꯀꯣ ꯃꯥꯅꯦ ꯍꯧꯖꯤꯛꯀꯥꯟꯒꯤ ꯑꯉꯥꯡꯁꯤꯡꯗꯣ ꯑꯩꯗꯤ ꯑꯗꯨꯃꯥꯏ ꯇꯧꯗꯦ ꯌꯦꯡꯒ ꯑ ꯆꯥꯕꯗꯣ ꯑꯁ ꯀꯩꯅꯣ
ꯅꯪ ꯀꯣꯗꯔ ꯆꯥꯛ ꯆꯥꯕꯗ ꯈꯪꯉꯤꯅꯤ
ꯅꯝꯕ ꯀꯣꯜ ꯇꯧꯔꯒ
ꯎꯝ
ꯀꯝ ꯀꯥꯟꯗ
ꯎꯝ ꯃꯊꯟꯇ ꯂꯩꯥꯏꯔꯗꯤ ꯑꯗꯨꯃꯥꯏ ꯇꯣꯔꯛꯒ ꯂꯩꯣꯏ ꯈ
ꯇꯧꯗꯤ ꯃꯥꯁꯨ ꯇꯧꯗꯦ ꯇꯧꯗꯕꯅꯤ
ꯀꯣ ꯇꯧꯔꯒ ꯅꯠꯇ꯭ꯔ ꯖꯨ ꯀꯨꯒ ꯇꯧꯔꯒ ꯆꯥꯛꯆꯥ ꯑꯕꯗ
ꯅꯪꯒꯤ ꯃꯪ ꯑꯣꯏꯔꯝꯅꯦ ꯑꯗꯨꯗꯤ
ꯏꯔꯥꯟꯁꯦ ꯌꯥꯝ ꯀꯟꯒꯗꯧꯔꯦꯍꯦ
ꯉꯁꯤꯁꯨ
ꯉꯁꯤꯗꯤ ꯈꯔ ꯈꯔ ꯐꯔꯦ ꯉꯁꯤꯗꯤ ꯑꯗꯨ ꯉꯔꯥꯡꯗꯤꯀꯣ
ꯑꯗꯣ ꯍꯌꯦꯡꯒꯤ
ꯍꯌꯦꯡꯗꯤ ꯈꯔ ꯍꯌꯦꯡꯗꯤ ꯀꯔꯤꯁꯨ ꯇꯧꯒꯗꯧ ꯃꯥꯟꯗꯦ ꯍꯥꯏꯗꯤ ꯅꯍꯥꯟ ꯑꯩꯈꯣꯏ ꯗꯤꯁꯇ꯭ꯔꯤꯛꯇ ꯌꯖꯖꯝ ꯇꯦꯛꯇꯣ
ꯎꯝ
ꯑꯗꯨꯗꯨ ꯀꯅ ꯍꯧꯖꯤꯛꯇꯤ ꯑꯦꯁ ꯄꯤꯒ ꯅꯣꯏ ꯑꯣ ꯁꯤꯁꯤꯡꯒꯀꯣ ꯑꯦꯒ꯭ꯔꯤꯃꯦꯟ ꯍ ꯊꯣꯛꯈ꯭ꯔꯦꯕ ꯏꯔꯥꯡ ꯇꯧꯔꯣꯏ ꯍꯥꯏꯅꯀꯣ ꯑꯗꯨ ꯑꯗꯨ ꯋꯥꯗꯤ ꯕꯤꯁꯦꯝꯄꯨꯔꯒꯤ ꯂꯝꯕꯤꯗ ꯀꯔꯤꯁꯨ ꯇꯧꯔꯦ
ꯑꯗꯨ ꯃꯥꯁꯦ ꯀꯩꯅꯣꯗꯨꯒꯤꯗꯤ
ꯍꯥꯏꯋꯦꯗꯨꯗꯤ ꯍꯥꯏꯋꯦꯁꯨ ꯀꯩꯁꯨ ꯇꯧꯔꯣꯏꯗ
ꯍꯌꯦꯡ ꯍꯌꯦꯡꯔꯥ ꯅꯠꯇ꯭ꯔꯒ ꯍ ꯍꯪꯆꯤꯠ
ꯉꯁꯨ ꯁ꯭ꯀꯣꯠ ꯌꯥꯎꯗ꯭ꯔꯒ ꯑꯃꯨꯛ ꯆꯠꯈꯤꯕꯗꯨ ꯈꯪꯗ꯭ꯔꯣ
ꯣ ꯑꯗꯨ ꯑꯩꯈꯣꯏꯕꯨꯗꯤ ꯆꯥꯍꯟꯗꯕꯀꯣ ꯂꯥꯛꯑꯒ ꯆꯠꯄ ꯌꯥꯗꯦ ꯍꯥꯏꯔꯒ ꯑꯗꯨ ꯆꯥꯍꯟꯗꯦ ꯑꯗꯨꯕꯨ ꯀꯩꯅꯣ ꯑꯗꯨꯔꯣꯝꯗꯒꯤꯗꯤ ꯅꯣꯏꯔꯣꯝꯗꯒꯤꯗꯤ ꯂꯥꯛꯑꯦꯕ ꯒꯥꯔꯤꯗꯣ ꯄꯣꯠ ꯆꯩꯩꯗꯨꯣ ꯄꯨꯔ ꯂꯥꯛꯄꯗꯣ ꯑꯣꯏꯕ ꯒꯥꯔꯤ ꯑꯅꯤꯅꯦ
ꯑꯩꯈꯣꯏꯔꯣꯝ ꯗꯤꯁꯀꯣꯔꯠ ꯄꯤꯕꯅꯤꯅꯀꯣ ꯅꯣꯏꯔꯣꯝ ꯗꯤꯁꯀꯣꯔꯠ ꯄꯤꯗꯕ ꯃꯥꯜꯂꯦ
ꯈꯪꯗꯦ ꯑꯗꯣ ꯀꯩꯅꯣ ꯏꯃꯥꯟꯅꯕꯤꯒꯤ ꯗꯗꯥꯗ ꯂꯥꯛꯑꯦꯕꯀꯣ ꯑꯩ ꯈꯃ ꯅꯠꯇ꯭ꯔꯣ ꯏꯃꯅꯅꯕꯒꯤ ꯗꯗꯥꯗꯣ ꯈꯪꯕ ꯅꯠꯇ꯭ꯔꯣ ꯆꯪꯗꯕ꯭ꯔꯥ
ꯒꯥꯔꯤ ꯊꯧꯕꯗꯨꯔꯥ
ꯑ ꯏꯇꯌꯥꯒꯤ ꯃꯕꯨꯡ ꯇꯗꯥꯗꯣ ꯑꯇꯣ ꯉꯁꯤ ꯂꯥꯛꯑꯦꯕꯀꯣ ꯑꯗꯨꯒ ꯃꯥꯁꯦ ꯉꯁꯥꯏꯗꯣ ꯀꯣꯜ ꯇꯧꯔꯒ ꯍꯌꯦꯡ ꯍꯌꯦꯡꯗꯤ ꯆꯪꯗꯧ ꯃꯥꯟꯗ꯭ꯔꯦ ꯑꯗꯨꯕꯨ ꯍꯪꯆꯤꯠ ꯑꯩ ꯑꯩ ꯌꯥꯎꯒꯦ ꯍꯥꯏꯈꯤꯕꯅꯦ
ꯎꯝ ꯌꯨꯝ ꯆꯟꯅꯤꯡꯕꯁꯤ ꯁꯤꯅ ꯅꯪꯅꯀꯣ
ꯑꯩꯒꯤꯍꯣꯏꯗꯣ ꯑꯩꯒꯤ ꯍꯍꯣꯏꯗꯣ ꯌꯦꯡꯅꯤꯡ ꯇꯦ
ꯑꯩ ꯐꯨꯔꯝꯕꯗꯨ ꯑꯩꯅ ꯐꯨꯔꯝꯕ ꯍꯏꯗꯨꯔꯥ
ꯅꯪ ꯑꯩ ꯑꯩ ꯂꯥꯛꯔꯒ ꯅꯪꯕꯨ ꯐꯨꯅꯤꯀꯣ
ꯎ ꯑꯩꯅ ꯐꯨꯕꯒꯤ ꯀ ꯀꯡꯅ ꯆꯠꯈꯤꯕꯗ
ꯅ ꯃꯥꯥꯏꯇ ꯃꯤꯅ ꯑꯗꯨꯝ ꯅꯨꯡꯁꯤꯔꯒ ꯂꯩꯔ ꯀꯥꯟꯁꯤꯗ ꯅꯠꯇꯦ ꯃꯤ ꯈꯪꯗꯕꯁꯤꯡꯕꯨꯀꯣ ꯃꯥꯗꯤ ꯑꯗꯨꯃꯥꯏꯅ ꯇꯧꯕꯅꯦꯕ ꯅꯨꯄꯤꯅꯦ
ꯑꯩꯅ ꯅꯨꯡ ꯊꯥꯕꯒꯤ ꯀꯅꯤꯡꯡ ꯀꯅꯤꯡꯡ ꯆꯠꯈꯤꯕꯦ ꯑꯗꯨ
ꯃꯁꯛ ꯈꯪꯗ ꯃꯤꯒꯤ ꯇꯧꯕꯅꯤ ꯌꯨꯝ ꯌꯦꯡ ꯁꯤꯡꯕꯅꯤ ꯃꯥꯗꯣ
ꯌꯨꯝ ꯌꯦꯡꯕ ꯅꯠꯇꯦꯅꯦ ꯃꯄꯥꯟꯗ ꯃꯄꯥꯟꯗ ꯐꯝꯂꯒ ꯂꯩ ꯏꯅꯤ
ꯜꯅꯦꯕꯗꯣ ꯑꯗꯨꯒꯤ ꯂꯝꯕꯤꯗꯣ ꯃꯤ ꯂꯥꯛꯄ꯭ꯔꯥ ꯂꯥꯛꯇꯕ꯭ꯔꯣ ꯑꯗꯨ ꯌꯦ
ꯆꯞ ꯐꯝꯅꯔꯕꯣ ꯃꯤ ꯌꯦꯡꯉꯒ ꯑꯩ ꯎꯔꯒ ꯀꯣ ꯃꯈꯥ ꯇꯧꯔꯅꯤ ꯑꯩꯅ ꯅꯨꯡ ꯊꯥꯕꯅꯤ
ꯅꯃꯤ ꯐꯠꯇꯕ ꯌꯔ ꯑꯃꯅꯤꯅꯦ ꯑꯁ ꯑꯁꯤ ꯅꯨꯄꯥꯁꯦ ꯁꯤ ꯅꯨꯄꯥꯁꯦ ꯎꯝ ꯐꯀꯗꯧꯕ ꯃꯥꯟꯗꯦ ꯍꯥꯏꯔꯒꯀꯣ ꯑꯗꯨꯅꯤ
ꯑꯩꯅꯗꯤ ꯏꯆꯝ ꯆꯝ ꯂꯥꯛꯄꯅꯦꯕ ꯃꯥ ꯅꯀ ꯈꯔ ꯐꯤꯡꯒꯠꯄꯅꯦꯕ ꯑꯩ ꯎ꯭ꯔ ꯍꯣ ꯃꯒꯁꯥꯏ ꯍꯥꯏꯔꯅꯦ ꯑ ꯁꯤ ꯑꯉꯥꯡꯁꯤꯗꯤ ꯑꯩꯅ ꯅꯨꯡ ꯊꯥꯕꯅꯦ ꯀ ꯀ ꯀꯩ
ꯑ ꯉꯥꯡ ꯉꯥꯏꯌꯦ ꯌꯥꯝꯅꯨꯡꯁꯤ ꯄꯋꯥꯂꯤ ꯀ
ꯑ ꯑꯗꯨ ꯑꯗꯨ
ꯑꯉꯥꯡ ꯑꯣꯏꯔꯤꯕ꯭ꯔꯥ ꯆꯥꯎꯈ꯭ꯔꯦ ꯍꯥꯏꯕ ꯅꯠꯇ꯭ꯔꯣ ꯑꯩꯈꯣꯏ ꯗꯥꯗꯤ ꯑꯩꯈꯣꯏ ꯏꯃꯥꯒꯣꯏ ꯑꯣꯏꯕ ꯆꯥꯎꯈ꯭ꯔꯦ ꯍꯥꯏꯌꯦ
ꯅꯗꯤ ꯆꯥꯎꯕ꯭ꯔꯥ ꯆꯥꯎꯗꯕ꯭ꯔꯥ
ꯀꯪꯅꯤ ꯀꯪꯉꯉꯨꯅꯦ ꯃꯥꯗꯣ ꯆꯥꯛꯇꯣ ꯏꯟꯖꯥꯡ ꯍꯥꯎꯗ꯭ꯔꯗꯤ ꯆꯥꯗꯦ ꯍꯥꯏ
ꯎꯝ ꯅꯪ ꯃꯥꯂ
ꯑ ꯀꯥꯏꯗ ꯑꯩ ꯍꯤꯟꯖꯥꯡ ꯍꯥꯎꯗ꯭ꯔꯤꯁꯤ ꯆꯥꯛ ꯆꯥꯗꯕ ꯅꯨꯃꯤꯠ ꯂꯩꯕ꯭ꯔꯣ
ꯎꯝ ꯆꯥꯛ ꯆꯒ ꯍꯗ꯭ꯔꯦ ꯆꯥꯛ ꯆꯥꯗꯦ ꯏꯟꯁꯥꯡ ꯌꯦꯡꯐꯥꯎ ꯌꯦꯡꯕꯤꯗꯦ ꯀꯥꯏꯅ
ꯆ ꯀꯗ
ꯅ ꯑꯗꯨ ꯃꯥꯏ ꯍꯥꯏꯕ ꯅꯠꯇ꯭ꯔꯦ
ꯀꯔꯝ ꯀꯥꯟꯅ ꯍꯥꯏꯔꯣꯅꯦ ꯑꯦ ꯈꯪꯗꯦ ꯑꯩꯗꯤ
ꯃꯉ ꯊꯝꯕꯤ ꯑ
ꯍꯣꯏ ꯎꯝ